ꯅꯨꯄꯥ ꯂꯣꯏ ꯎꯏꯌꯦ ꯍꯥꯏꯕꯅ‌ꯦ ꯑꯗꯨ ꯍꯥꯟꯗꯒꯤ ꯉꯥꯔꯥꯡꯗꯥꯡ ꯃꯈꯥ ꯇꯥꯡ ꯇꯥꯔ ꯃꯥꯜꯂ‌ꯦ ꯍꯜꯂꯣ ꯌ‌ꯦꯡꯒ‌ꯦꯔ
ꯇꯥꯏꯌꯦ ꯇꯥꯏꯌꯦ
ꯍꯜꯂꯣ
ꯇꯥꯏꯌꯦ
ꯐꯖꯅ ꯇꯥꯔꯕꯣ
ꯐꯖꯅ ꯇꯥꯔꯦ ꯌꯥꯝ ꯏꯪꯒ꯭ꯔꯥꯖꯤꯅꯤꯀꯣ
ꯏꯪꯒ꯭ꯔꯥꯖꯤꯅꯤ ꯑꯈ‌ꯣꯏ ꯑꯈ‌ꯣꯏꯗꯤ ꯑꯥ ꯖꯤꯛꯀꯥꯟꯒꯤꯅꯦ ꯍꯧꯖꯤꯛꯀꯥꯟꯒꯤ
ꯑꯃ ꯈꯣꯔꯖꯩꯗꯣ
ꯍ꯭ꯋꯥꯠ ꯏꯁ ꯈ‌ꯣꯔꯖꯩ
ꯈꯔꯖꯩ ꯍꯥꯏꯗꯤ ꯀꯣꯂꯣꯝ ꯍꯥꯏꯇꯥꯔꯦꯅꯦ
ꯑ
ꯑꯗꯨꯒꯤꯗꯨꯗꯒꯤ ꯍꯥ
ꯑꯗꯨꯔꯕ
ꯅꯠꯇꯦ ꯑꯗꯨ ꯑꯗꯨꯗ ꯍꯥꯏꯗꯤ ꯑꯥ ꯑꯩꯅ ꯍꯪꯒꯦ ꯍꯥꯏꯗꯅ ꯗꯨꯗ ꯍꯪꯉꯦ ꯑꯗꯨꯗ ꯌꯥꯗꯦ ꯈꯣꯠꯇꯦ ꯑꯃꯨꯛꯁꯨ ꯇꯨꯌꯥꯏ ꯑꯃꯨꯛꯁꯨ ꯌꯥꯗꯦ ꯍꯥꯏꯌꯦꯕꯀꯣ ꯑꯗꯨꯗꯨꯒꯤ ꯑꯥ ꯑꯩꯅ ꯁꯤꯗꯤ ꯃꯝꯃꯦ ꯈꯣꯠꯂꯦꯅ ꯑꯩꯅ ꯑꯃꯨꯛ ꯍꯥꯏꯔꯦ ꯑꯗꯨꯗꯨꯒ ꯑꯥ ꯑꯇꯣꯞꯄꯗ ꯑꯣꯏꯅ ꯇ꯭ꯔꯥꯏ ꯌꯦꯡꯉꯣ ꯀꯛꯊꯠꯂꯒꯅꯀꯣ ꯑꯩꯈꯣꯏꯒꯤ ꯃꯁꯤꯡꯗꯣ ꯃꯁꯤꯡꯗꯣ ꯄꯨꯂꯞ ꯀꯛꯊꯠꯂꯣ ꯑꯇꯣꯞꯄꯒꯤ ꯃꯁꯤꯡ ꯑꯣꯏꯅ ꯏꯁꯤꯜꯂꯣ ꯍꯥꯏꯌꯦꯕꯀꯣ
ꯑ
ꯑꯗꯨꯗꯨꯒꯤ ꯑꯠ ꯇꯣꯞꯄꯒꯤ ꯃꯁꯤꯡꯗꯣ ꯑꯣꯏꯅ ꯏꯒꯦ ꯇꯧꯕꯗꯁꯨ ꯏꯔꯒ ꯀꯣꯜ ꯅꯝꯕꯗꯣ ꯊꯥꯗꯣꯛꯈꯤꯕꯗꯣ ꯑꯗꯨꯗꯨꯗ ꯍꯥꯟꯅꯒꯤ ꯑꯩꯈꯣꯏꯒꯤ ꯑꯔꯤꯕ ꯑꯣꯏꯅ ꯑꯩꯈꯣꯏꯒꯤ ꯑ ꯈꯣꯔꯖꯩ
ꯆꯣꯞꯄꯟ ꯎꯝ
ꯑꯗꯨꯗꯣ ꯑꯗꯨꯝ ꯑꯣꯜꯂꯛꯑꯦꯕꯀꯣ ꯑꯗꯨ ꯁꯤꯗꯤ ꯃꯣꯏꯁꯤ ꯆꯥꯀ꯭ꯔꯤ ꯑꯃ ꯇꯧꯔꯦ ꯑꯗꯨꯝ ꯌꯥꯔꯣꯏ ꯑꯗꯨꯝ ꯈꯪꯉꯦꯕꯀꯣ ꯃꯥꯡꯖꯔꯁꯔꯣꯅ ꯑꯗꯨ ꯗꯃꯥꯏꯅ ꯑꯗꯨꯝ ꯇꯧꯔꯦ ꯑꯗꯨꯗꯨꯅ ꯑꯗꯨꯝ ꯃꯥꯡꯖꯔꯦ ꯁꯤꯁꯤꯅ ꯑꯩꯈꯣꯏꯒꯤ ꯏꯆꯝ ꯆꯝꯅ ꯆꯨꯝꯅꯒꯤ ꯑꯩꯈꯣꯏ ꯒꯥꯔꯤ ꯂꯥꯏꯟ ꯑꯣꯏꯟ ꯊꯥꯗꯣꯛꯄꯗꯣ ꯑꯗꯨꯗ ꯑꯣꯏꯅ ꯊꯥꯗꯣꯔꯛꯑꯕ ꯑꯗꯨꯃꯥꯏꯟ ꯇꯧꯕ
ꯑꯥ ꯊꯥꯗꯣꯛꯄꯤꯔꯛꯑꯦ ꯑꯣꯀꯦ ꯑꯣꯀꯦ
ꯎꯝ ꯁꯦ ꯅꯥꯎ ꯅꯪ ꯉꯍꯥꯛ ꯁꯥꯟꯅꯒꯦ ꯍꯥꯏꯕꯗꯣ ꯑꯗꯨ ꯉꯍꯥꯛ ꯂꯩ ꯑꯩꯅ ꯑꯃꯨꯛ ꯁꯥꯟꯅꯔꯛꯈ꯭ꯔꯗꯃꯤ ꯅꯪꯒꯤ ꯑꯆꯞ ꯐꯣꯟꯖꯨ ꯁꯦꯝꯃꯕ ꯑꯗꯣ ꯁꯤꯖꯦ ꯑꯗꯨꯝ ꯀꯥꯟꯗꯤ ꯀꯥꯟꯅꯩ ꯄꯣꯠꯅꯤ ꯍꯥꯏꯗꯤ ꯑꯩꯈꯣꯏ ꯂꯣꯏꯁꯤꯟꯈ꯭ꯔꯦꯅ ꯀꯨꯟꯊ꯭ꯔꯥ ꯌꯧꯈ꯭ꯔꯦꯅꯀꯣ
ꯎꯝ
ꯑꯗꯨꯗꯨꯒ ꯑꯗꯨꯝ ꯀꯣꯛꯁꯤꯟꯕꯤꯒꯤꯗ ꯑꯗꯨꯝ ꯇꯧꯋꯦꯕꯗꯤ ꯌꯥꯏꯌꯦꯕꯀꯣ ꯑꯗꯣ ꯃꯇꯝꯗꯤ ꯆꯪꯕ ꯃꯥꯜꯂꯦ ꯑꯅꯧꯕ ꯑꯃ ꯍꯥꯞꯅꯕ ꯇꯧꯕꯗꯣ
ꯈꯪꯗꯦꯗ ꯑꯩꯗꯤ
ꯍꯥꯏꯗꯤ ꯑꯗꯨ ꯊꯥꯖꯤꯜꯂ ꯍꯧꯖꯤꯛꯐꯥꯎ ꯌꯥꯎꯗꯦꯗꯅ ꯌꯥꯎꯛꯇ꯭ꯔꯤꯗꯅ ꯑꯗꯣ ꯃꯇꯝ ꯆꯪꯕꯒꯤ ꯃꯥꯜꯂꯦ
ꯈꯪꯗꯦ ꯑꯩꯗꯤ ꯇꯨꯝꯅꯤꯡꯁꯨ ꯇꯨꯝꯅꯤꯡꯈꯠꯂꯛꯑꯦ ꯐꯦꯟꯒ ꯍꯨꯝꯖꯤꯟꯕꯁꯤꯗ ꯏꯡ ꯏꯡ ꯂꯥꯎꯔꯒ
ꯐꯦꯟ ꯍꯨꯝꯖꯤꯜꯂꯒ ꯇꯨꯝꯅꯤꯡꯕ
ꯎꯝ ꯍꯥꯏꯗꯤ ꯐꯦꯟ ꯍꯨꯝꯕꯩ ꯏꯪ ꯏꯪ ꯂꯥꯎꯕꯗꯣ ꯐꯥꯎꯋꯦꯕ
ꯎꯝ ꯅꯨꯡꯉꯥꯏꯕꯗꯣ
ꯎꯝ
ꯑꯗꯨꯗꯨꯒꯤ ꯀꯩꯍꯥꯏꯇꯥꯔꯦ ꯕꯣꯏꯇꯣꯟꯒꯤꯗꯤ ꯂꯣꯏꯔꯕꯣ
ꯎꯝ ꯂꯣꯏꯈ꯭ꯔꯦ
ꯎꯝ ꯑꯗꯣ ꯍꯥꯏꯗꯤ ꯃꯥꯏ ꯍꯥꯟꯅ ꯇꯥꯔꯒ ꯈꯣꯠꯂꯒ ꯒ꯭ꯌꯥꯟ ꯇꯥꯅ ꯇꯨꯝꯕ ꯌꯥꯏ
ꯎꯝ ꯁꯤ ꯂꯣꯏꯔꯒ ꯑꯗꯨꯝ ꯃꯥꯏ ꯇꯥꯔꯨꯔꯒꯦ ꯑꯩꯗꯣ
ꯎꯝ ꯀꯔꯤꯅꯣ ꯅꯣꯇꯤꯐꯤꯀꯦꯁ ꯇꯨꯅꯨ ꯇꯨ ꯑꯣ ꯑꯁꯤꯟꯒꯤ ꯑꯣꯏ ꯂꯩꯔꯝꯃꯦ
ꯍꯨ
ꯑꯍ ꯅꯣꯇꯤꯐꯤꯀꯦꯁꯟ ꯂꯥ ꯃꯌꯥꯝ ꯂꯥꯛꯑꯦꯅ ꯌꯦꯡꯉꯨꯕ ꯐꯤꯐꯇꯤ ꯄꯥꯔꯁꯦꯟꯒꯤ ꯑꯣꯏꯔ ꯂꯩꯔꯝꯃꯦ ꯍꯥꯏꯕ
ꯎꯝ
ꯁꯤꯖꯤ ꯂꯣꯏꯔꯒ ꯃꯥꯏ ꯇꯥꯕ ꯇꯝꯃꯣ
ꯍꯣꯏ
ꯑꯗꯣ ꯉꯁꯥꯏꯒꯤ ꯀ꯭ꯂꯤꯅꯤꯛꯀꯤꯗꯨꯗꯤ ꯑꯗꯨꯝ ꯁꯨꯡꯍꯟ ꯍꯜꯂꯛꯇ꯭ꯔꯦ ꯍꯧꯖꯤꯛꯐꯥꯎ ꯑꯗꯨꯝ
ꯍꯜꯂꯛꯇ꯭ꯔꯦ ꯃꯣꯏꯗꯣ ꯍꯥꯏꯗꯤ ꯆꯥꯛ ꯆꯥꯅꯕꯒꯨꯝꯕ ꯇꯧꯕ ꯃꯥꯜꯂꯦꯕ ꯃꯥꯒꯤ ꯏꯁꯇꯦꯇꯁꯇ ꯍꯥꯏꯗꯤ ꯎꯏꯌꯦꯕꯀꯣ ꯑꯩꯅ ꯃꯣꯏ ꯑꯗꯨꯃꯥꯏꯅ ꯄꯨꯟꯕꯒꯤ ꯃꯥꯜꯂꯦ ꯑꯗꯨꯗꯒꯤ
ꯎꯝ ꯑꯗꯣ ꯑꯗꯨ ꯑꯣꯏꯔꯗꯤ ꯁꯨꯃꯥꯏ ꯇꯧ ꯄꯩꯁꯥ ꯍꯜꯂꯛꯑꯣꯅ ꯍꯥꯏꯔꯣ
ꯀꯩꯒꯤ
ꯍꯥꯏꯗꯤ ꯅꯣꯏ ꯀ꯭ꯂꯥꯏꯟꯗ ꯀꯃꯥꯏꯅ ꯀꯔꯤ ꯆꯠ ꯎꯠꯀꯅꯤ ꯈꯣꯠꯀꯅꯤ ꯀꯔꯤ ꯕꯦꯕꯥꯔ ꯎꯠꯅꯤ ꯈꯪꯗꯦ ꯈꯣꯠꯇꯦ
ꯑꯣꯏꯔꯣꯏꯗꯕ ꯋꯥꯅꯦ ꯑꯗꯨꯗꯤ ꯅꯣꯛꯅꯤꯡꯗꯔꯥ
ꯅꯣꯛꯅꯤꯡꯕꯅꯦ ꯑꯗꯨ ꯗꯨꯃꯥꯏ ꯍꯥꯏꯔꯂ ꯅꯠꯇ꯭ꯔꯥ
ꯃꯁꯥꯒꯤꯁꯤ ꯇ꯭ꯋꯤꯁꯗꯦꯁꯤꯗꯤ ꯑꯗꯨꯝ ꯃꯁꯥꯏ ꯁꯨꯇꯤ ꯂꯧꯖꯕꯅꯤ
ꯑꯗꯨ ꯀꯩꯍꯥꯏꯇꯥꯔꯦ ꯈꯔ ꯄꯤꯁꯤꯜꯂꯒ ꯍꯪꯕ ꯍꯥꯏꯗꯣ ꯀꯌꯥ ꯇꯥꯔꯒꯦ ꯈꯣꯠꯂꯒꯦ ꯍꯪꯕꯗꯣ ꯑꯗꯨꯗꯨꯁꯨ ꯑꯗꯨꯝ ꯐꯪꯅꯕ ꯇꯧꯕ ꯌꯥꯔꯤ ꯇꯝꯃꯣ
ꯎꯝ ꯍꯌꯦꯡ ꯑꯗꯨꯃꯥꯏꯅ ꯇꯧꯗꯣꯏꯅꯦ ꯑꯗꯣ
ꯎꯝ ꯑꯗꯨ ꯄꯤꯁꯤꯟꯕꯗꯨꯗꯤ
ꯑꯗꯨꯁꯨ
ꯑꯗꯨꯅ ꯀꯌꯥꯅꯣ ꯍꯥꯏꯕ ꯑꯩꯅ ꯍꯥꯏꯗꯤ
ꯑꯃ
ꯎꯝ ꯇꯝꯃꯣ ꯑꯗꯨꯋꯥꯏ ꯇꯧꯔꯒ ꯍꯌꯦꯡ ꯑꯗꯨꯝ ꯐꯪꯒꯅꯤ ꯍꯥꯏꯔꯣ ꯕꯦꯠꯇꯤ
ꯑ
ꯍꯜꯂꯣ ꯑꯗꯨ ꯑꯗꯨꯃꯥꯏ ꯇꯧꯔ ꯑꯗꯨꯝ ꯐꯪꯒꯅꯤ ꯍꯥꯏꯔꯣ
ꯑꯧ ꯑꯗꯨꯃꯥꯏ ꯍꯪꯗꯔꯗꯤ ꯀꯃꯥꯏ ꯍꯪꯗꯣꯏꯅꯣ
ꯎꯝ ꯀꯩ ꯍꯥꯏꯇꯥꯔꯦ ꯑꯗꯨꯗꯣ ꯑꯗꯨ ꯍꯥꯎ
ꯇꯝꯕꯨ ꯇꯨꯝꯅꯤꯡꯉꯦꯕ
ꯉꯏꯈꯣ ꯀꯌꯥꯝ ꯋꯥꯠꯂꯤꯖꯥꯠꯅꯣ ꯑ ꯇꯪꯈꯥꯏ ꯌꯧꯁꯤꯜꯂꯛꯑꯦ ꯇꯥꯃꯣ ꯑꯗꯣ ꯍꯥꯏꯗꯤ ꯐꯝꯕ꯭ꯔꯥ ꯈꯣꯠꯄ꯭ꯔꯥ ꯇꯨꯝꯕ ꯇꯨꯝꯗꯅꯕ ꯑꯗꯨꯝ ꯇꯧꯕ ꯌꯥꯏꯌꯦ ꯑꯦꯛꯁꯔꯁꯥꯏ ꯑꯃꯨꯛ ꯇꯨꯨꯝꯈꯤꯅꯤ
ꯇꯨꯝꯃꯣꯏꯌꯦ ꯉꯁꯤꯕꯣꯜꯂꯩ ꯃꯥꯜꯂꯦ
ꯕꯣꯜꯗꯤ ꯑꯗꯨꯝ ꯅꯨꯡꯇꯤꯒꯤ ꯂꯩꯔꯝꯅꯤ ꯍꯟꯗꯛꯇꯤ ꯍꯥꯟꯅꯒ ꯃꯥꯟꯅꯗꯦ ꯀꯩ ꯂꯝ ꯌꯥꯝꯕꯩꯔꯥ ꯀꯩꯅꯣ ꯑꯗꯨꯝ ꯅꯨꯡꯇꯤꯒꯤ ꯕꯣꯜ ꯂꯩꯕꯩ ꯇꯥꯞ ꯇꯧꯕꯅꯤ
ꯎꯝ ꯀꯟꯇ꯭ꯔꯤ ꯌꯥꯝꯃꯤꯁꯤꯗꯤ
ꯎꯝ ꯀꯩꯅꯣ ꯇꯤꯝ ꯑꯣꯐ ꯊꯥꯔꯇꯤꯇꯨ ꯍꯥꯏꯕ꯭ꯔꯥ ꯀꯩꯅꯣ ꯑꯗꯨꯃꯥꯏꯅ ꯈꯖꯤꯛ ꯈꯖꯤꯛ ꯁꯨꯝ ꯁꯨꯝ ꯈꯟꯖꯤꯟꯕꯗꯣ
ꯑ
ꯂꯝ ꯌꯥꯝꯃꯦ ꯍꯥꯏꯕꯅꯦꯕꯀꯣ ꯑꯗꯨꯒꯤ ꯈꯠꯇꯣꯛ ꯈꯥꯆꯤꯟ ꯇꯧꯅꯕꯩꯗꯣ
ꯎꯝ
ꯉꯔꯥꯡ ꯖꯄꯥꯟꯗꯣ ꯑꯗꯨꯝ ꯄꯣꯛꯈꯤ ꯃꯥꯜꯂꯦ ꯍꯧꯕꯒ ꯉꯔꯥꯡ ꯖꯄꯥꯟꯅ ꯒꯣꯜ ꯑꯃ ꯆꯜꯂꯦ ꯈꯣꯠꯂꯦ ꯇꯧꯍꯧꯋꯤꯗꯅ ꯑꯩꯈꯣꯏ ꯇꯨꯝꯗ꯭ꯔꯤꯀꯥꯟꯗ ꯑꯗꯨꯗꯣ ꯑꯗꯨꯝ ꯖꯄꯥꯟꯅ ꯑꯗꯨꯝ ꯄꯣꯈ꯭ꯔ ꯃꯥꯜꯂꯦꯕ
ꯑꯗꯨꯃꯥꯏꯅ ꯍꯥꯏꯕ ꯌꯥꯗꯦ ꯍꯥꯏꯕꯅꯤ ꯁꯤꯗ
ꯎꯝ ꯑꯣꯀꯦ ꯑꯩꯗꯤ ꯍꯥꯏꯗꯤ ꯁꯤ ꯌꯥꯝ ꯂꯥꯞꯄꯤꯗꯅ
ꯎꯝ
ꯑꯗꯨꯗꯨꯒꯤ ꯌꯥꯒꯗ꯭ꯔꯅ ꯈꯟꯕ ꯑꯗꯨꯗꯨꯅꯤꯗ ꯑꯩꯁꯦ ꯎꯝ ꯑꯩꯁꯦ ꯕꯥꯏ ꯑꯦꯅꯤ ꯃꯤꯟꯁ ꯑꯦꯅꯤ ꯑꯦꯅꯤ ꯑꯦꯅꯤ ꯅꯃꯨꯅꯥ ꯁꯤ ꯃꯌꯥꯝ ꯊꯤꯅꯤꯡꯕ ꯑꯗꯨꯗꯨꯒꯤ
ꯎꯝ ꯅꯃꯨꯅꯥ ꯗ ꯁꯤꯖꯅꯤ
ꯁꯤꯔꯣꯏꯌꯦ ꯀꯩꯒꯤ ꯁꯤꯗꯣꯏꯅꯣ
ꯎꯝ ꯖꯞ ꯊꯤꯡꯖꯤꯟꯈꯤꯗꯅꯀꯣ
ꯊꯤꯡꯗꯤ ꯊꯤꯡꯗꯧ ꯃꯥꯟꯗ꯭ꯔꯦ ꯃꯣꯏꯁꯦ ꯆꯨꯝꯅ ꯍꯥꯏꯔꯤꯕ ꯍꯗꯣ ꯍꯥꯏꯗꯤ ꯁꯨꯝ ꯈꯪꯗꯗꯅ ꯇꯧꯕꯅꯤ ꯀꯥꯏꯅ ꯑꯗꯨꯃꯥꯏꯅ ꯈꯟꯗꯣꯛꯏꯔ ꯀꯥꯏꯅꯣ ꯑꯩꯁꯦ ꯈꯟꯗꯤ ꯈꯟꯕꯅꯦ ꯍꯥꯏꯗꯤ ꯃꯣꯏꯒꯤ ꯑꯗꯨꯃꯥꯏꯅ ꯄꯣꯠꯁꯤ ꯍꯥꯏꯗꯤ ꯃꯣꯏꯅ
ꯑꯗꯨꯏꯅꯦ ꯑꯩꯅ ꯈꯣꯟꯖꯦꯜ ꯃꯥꯟꯅꯗ꯭ꯔꯗꯤ ꯍꯦꯟꯅ ꯈꯣꯟꯖꯦꯜ ꯃꯥꯟꯅꯗꯦꯅ ꯑꯩꯅ ꯍꯥꯏꯗꯣ ꯑꯗꯨꯒꯤ ꯑꯩ ꯑꯩ ꯌꯥꯔꯣꯏꯅ__ ꯑꯗꯨ ꯃꯥꯟꯅꯗꯦ ꯌꯥꯔꯣꯏ ꯑꯩ ꯑꯗꯨꯝ ꯈꯪꯉꯦꯕ ꯑꯩꯅ
ꯑꯩꯁꯨ ꯍꯥꯏꯇꯦ ꯃꯣꯏꯅꯒꯤ ꯑ ꯃꯣꯏ ꯒꯤ ꯋꯥꯔꯣꯜ ꯊꯣꯔꯛꯄꯗꯣ
ꯎꯝ
ꯋꯥꯔꯣꯜ ꯊꯣꯔꯛꯄ ꯐꯥꯎꯗꯤ ꯉꯥꯏꯒꯦꯅ ꯑꯗꯨꯝ ꯈꯜꯂꯝꯕꯅꯤ ꯑꯗꯒꯤ ꯑꯩꯈꯣꯏ ꯏꯆꯦꯗꯨꯅ ꯑꯗꯨꯝ ꯑꯣ ꯑꯗꯨꯗꯤ ꯑꯗꯨꯝ ꯌꯥꯖꯔꯛꯑꯅꯤ ꯌꯥꯖꯔꯛꯑꯅꯤ ꯍꯦꯛꯇ ꯃꯥꯁꯨ ꯇꯧꯋꯦꯕꯀꯣ ꯑꯗꯨꯗꯨꯏ ꯑꯗꯣꯗꯤ ꯌꯥꯗꯣꯏꯑꯣꯏꯗꯤ ꯑꯗꯨꯝ ꯌꯥꯔꯅꯤ ꯃꯌꯥꯝ ꯇꯧꯔꯦ ꯑꯩꯁꯨ ꯖꯦꯔꯣ ꯆꯠꯄꯩꯒ ꯆꯞ ꯃꯥꯟꯅꯔꯝꯃꯤ ꯅꯤꯜꯂ ꯃꯌꯥꯝ ꯂꯩꯔꯦ ꯑꯩꯁꯨ ꯌꯦꯡꯉꯣ ꯑꯩꯗꯣ ꯀꯌꯥꯅꯣ ꯑ ꯇꯔꯥꯅꯤꯊꯣꯏꯔ ꯑꯗꯩꯗꯤ ꯑꯥ
ꯄꯨꯔꯥ ꯀꯩꯅꯣꯅꯤ ꯇꯔꯥꯃꯔꯤ ꯇꯥꯔꯉꯥꯗꯤ ꯂꯩꯅꯤ ꯑꯗꯨ ꯅꯠꯇ꯭ꯔꯗꯤ ꯗꯕꯜꯗ ꯑꯣꯏꯅ ꯌꯥꯎꯊꯣꯛ
ꯎꯝ ꯑꯩꯅꯗꯤ ꯍꯥꯏꯗꯤ ꯍꯥꯏꯒꯦꯗꯤ ꯈꯟꯕꯅꯤ ꯍꯥꯏꯗꯤ ꯑꯩꯉꯣꯟꯗ ꯇꯧꯗꯕꯤꯗ ꯑꯗꯨꯝ ꯑꯩꯈꯣꯏ ꯏꯅꯥꯎꯗ ꯑꯗꯨꯝ ꯇꯧꯕꯅ ꯐꯅꯤ ꯈꯣꯠꯅꯤ ꯍꯥꯏꯗꯤ ꯕꯦꯔꯥ ꯂꯩꯕꯩ ꯇꯥꯏꯞ ꯑꯗꯨꯝ ꯇꯧꯋꯦꯕꯀꯣ ꯈꯪꯗꯦ ꯍꯧꯖꯤꯛꯁꯨ ꯑꯗꯨꯝ ꯁꯦꯝꯃꯦ ꯑꯩꯅ ꯀꯛꯊꯠꯂꯦ ꯈꯣꯠꯂꯦ ꯍꯥꯏꯗꯣ ꯎ ꯆꯥꯔ ꯈꯔ ꯀꯛꯑꯦꯅ ꯑꯗꯨ ꯀꯩꯍꯥꯏꯅꯣ ꯌꯥꯔꯅꯤ ꯅꯀꫭꯛꯇꫭ ꯀꯩ ꯍꯥꯏꯕꯅꯣ ꯇꯥꯃꯣꯅ ꯍꯧꯖꯤꯛ ꯍꯥꯏꯒꯦ ꯇꯧꯕꯗꯣ ꯇꯥꯅꯤꯡꯇꯥꯁꯅꯨ ꯈꯨꯗ ꯌꯦꯟ
ꯍꯥꯏꯗꯤ ꯃꯁꯤꯡ ꯂꯣꯏꯒ꯭ꯔꯦꯕ ꯑꯗꯨꯗꯨꯒꯤ ꯅꯣꯏꯒꯤꯗ ꯇꯧꯗꯧ ꯃꯁꯤꯡ ꯂꯣꯏꯒ꯭ꯔꯦꯕ
ꯎꯝ ꯑꯗꯥꯏꯗꯨꯗ ꯑꯗꯨꯝ ꯂꯣꯏꯁꯤꯟꯈ꯭ꯔꯦ ꯁꯤꯅꯦꯕꯀꯣ ꯇꯥꯃꯣꯅ ꯍꯥꯏꯁꯤꯅ ꯎꯝ ꯑꯗꯨꯞ ꯗꯣ ꯌꯥꯔꯤꯀꯥꯟꯒꯤꯗꯨꯗꯤꯏ ꯋꯥꯅꯤꯗ ꯇꯥꯝꯃꯣ ꯑꯩꯅ ꯈꯪꯕꯗ
ꯌꯥꯔꯤ ꯀꯥꯟꯁꯤꯗ ꯑꯩꯁꯨ ꯁꯥꯝꯗꫭꯛ
ꯑꯗꯣ ꯑꯗꯨꯝ ꯎꯝ ꯑꯦ ꯇꯥꯃꯣꯗꯤ ꯀꯕꯛ ꯈꯪꯕꯩ ꯇꯥꯏꯞ ꯇꯧꯌꯤꯗꯅ ꯑꯥ ꯍꯥꯏꯗꯤ ꯑꯃꯅ ꯁꯨꯡꯌꯥ ꯌꯥꯗꯦ ꯑꯃꯅ ꯑꯗꯨꯝ ꯌꯥꯏ ꯈꯣꯠꯂꯦꯅ ꯑꯗꯨꯗꯨꯒꯤ ꯈꯅꯥꯎꯁꯦ ꯑꯗꯨꯝ ꯅꯨꯡꯉꯥꯏ ꯈꯜꯂꯛꯇꯦ ꯑꯗꯨꯃꯥꯏꯅ ꯑꯗꯨꯝ ꯑꯗꯨꯝ ꯌꯥꯔꯝꯃꯗꯤ ꯉꯥꯏꯈꯣꯀꯣ
ꯑꯗꯨꯝ ꯌꯥꯔꯝꯃꯗꯤ ꯑꯩ ꯀꯩꯅꯣ ꯍꯦꯟꯅ ꯐꯪꯒꯅꯤꯌꯦ
ꯍꯥꯏꯗꯤ ꯍꯧꯖꯤꯛ ꯐꯪꯉꯤꯁꯤ ꯁꯤꯒꯤ ꯇꯪꯈꯥꯏꯃꯨꯛꯀꯤ ꯆꯥꯡ ꯍꯥꯏꯇꯥꯔꯦꯅꯦ ꯅꯠꯇ꯭ꯔꯥ
ꯑꯥ ꯍꯦꯟꯅ ꯐꯪꯅꯤ ꯎꯝ ꯍꯦꯟꯅ ꯐꯪꯅꯤꯕ ꯁꯤꯒꯤ ꯍꯧꯖꯤꯛ ꯐꯪꯉꯤꯁꯤꯒꯤ ꯍꯧꯖꯤꯛ ꯐꯪꯉꯤ ꯁꯨꯝꯕ ꯑꯅꯤꯃ ꯐꯪꯅꯤ ꯑꯩꯅ ꯈꯟꯕꯗ
ꯎꯝ ꯑꯅꯤ ꯌꯧꯗ꯭ꯔꯥꯁꯨ ꯑꯗꯨꯝ ꯇꯪꯈꯥꯏꯗꯤ ꯍꯦꯟꯗꯣꯏꯅꯦꯕ
ꯎꯝ ꯄꯤꯛꯅ ꯄꯥꯔꯕꯗ
ꯎꯝ ꯀꯦꯝ ꯈꯜꯂꯨꯅꯨ ꯇꯥꯃꯣ ꯍꯥꯏꯗꯤ ꯅꯝꯕꯔꯒꯤ ꯅꯝꯕꯔ ꯉꯥꯛꯇꯅꯤ
ꯎꯝ ꯗꯨꯕꯨꯗꯤ
ꯑꯗꯨꯗꯨꯅ ꯑꯗꯨꯝ ꯑꯥ ꯑꯩꯈꯣꯏꯗ ꯑꯣꯏꯅ ꯑꯩꯈꯣꯏ ꯑꯣꯏꯅ ꯋꯥꯖꯒꯦꯗꯅꯤ ꯇꯧꯔꯤꯁꯤ ꯅꯠꯇ꯭ꯔꯥ
ꯎꯝ꯫
ꯑꯗꯨꯕꯨꯗꯤ ꯑꯗꯨꯃꯥꯏꯅ ꯑꯗꯨꯝ ꯇꯧꯋꯦ ꯑꯗꯣ
ꯇꯥꯕ꯭ꯔꯣ
ꯍꯜꯂꯣ
ꯇꯥꯕ꯭ꯔꯣ
ꯑ ꯑꯗꯨ ꯊꯝꯃꯣ ꯏꯃꯥ ꯑꯩ ꯗꯥꯎꯒꯤꯒꯦ
ꯑ ꯊꯝꯃꯒꯦ ꯑꯩꯁꯨ ꯑꯗꯨ ꯍꯥꯏꯒꯦ ꯇꯧꯏꯅꯦ
ꯎꯝ꯫
ꯎꯝ꯫
ꯎꯝ꯫